ꯍꯂꯣ ꯇꯥꯕ꯭ꯔꯣ ꯍꯜꯂꯣ ꯍꯜꯂꯣ ꯍꯜꯂꯣ ꯍꯜꯂꯣ ꯇꯥꯖꯣ ꯍꯜꯂꯣ ꯇꯥꯔꯕꯣ ꯑꯣ ꯇꯥꯔꯦ ꯇꯥꯔꯦ ꯑꯩꯗꯤ ꯉꯁꯥꯏꯗꯒꯤꯩ ꯇꯥꯗꯦ ꯅ ꯉꯥꯡꯕꯗꯣ ꯑꯣ ꯍꯧꯖꯤꯛꯄꯨꯗꯤ ꯇꯥꯔꯤꯦ ꯉꯁꯥꯏ ꯁꯨꯡꯇꯥ ꯇꯥꯗꯕ
ꯑꯣ ꯇꯥꯔꯦ ꯇꯥꯔꯦ ꯑꯩꯁꯨ ꯇꯥꯔꯦ ꯁꯨꯝ ꯂꯩꯔꯝꯃꯤꯅꯦ ꯆꯥꯛꯇꯤ ꯆꯥꯗ꯭ꯔꯤ ꯆꯥꯛ ꯆꯥꯔꯁꯤꯔ ꯈꯜꯂꯝꯃꯤꯅꯦ ꯋꯥꯈꯜꯁꯦ
ꯊꯤꯡꯍꯦꯛ ꯅꯣꯏ ꯉꯔꯥꯡ ꯁꯟꯗꯦꯗ ꯃꯧꯈꯩ ꯀꯦꯖꯤ ꯆꯥꯅꯕꯤ ꯄ꯭ꯔꯣꯒꯥꯝꯗꯨꯕꯨ ꯅꯨꯡꯉꯥꯏꯕ꯭ꯔꯣ ꯀꯃꯥꯏꯅ ꯇꯧ ꯄꯨꯒꯦ
ꯃꯥꯑꯦ ꯈꯦꯆꯗꯨ ꯈꯤꯇꯪ ꯀꯟꯈ꯭ꯔꯦ ꯑꯗꯨꯒ ꯑꯩꯅ ꯄꯦꯠꯄꯁꯤ ꯆꯥꯅꯤꯡꯗꯕ ꯎꯝ ꯑꯩꯈꯣꯏꯒꯤ ꯆꯄꯦꯠꯅꯕꯗꯣ ꯑꯗꯨ ꯌꯥꯝ ꯆꯥꯅꯤꯡꯗꯦꯕ ꯑꯗꯨ ꯈꯤꯇꯪ ꯀ ꯁꯗꯥ
ꯎꯝ
ꯇꯧꯕꯗ ꯍꯦꯟꯅ
ꯈꯦꯆꯤ ꯈꯦꯆꯤ ꯑꯁꯤꯗꯤ ꯁꯨꯄꯔꯐꯥꯏꯟꯗꯣ ꯇꯧꯔꯒ ꯈꯤ ꯇ ꯖ꯭ꯋꯥꯏ ꯖ꯭ꯋꯥꯏ ꯂꯥꯎꯔꯒꯀꯣ ꯑꯗꯨꯗꯨꯅ ꯃꯥꯜꯂꯤꯗꯅ ꯎꯝ ꯅꯣꯏ ꯁꯝꯃꯔ ꯚꯦꯀꯦꯁꯟ ꯊꯥꯔꯕꯣ
ꯊꯥꯔꯤꯌꯦ
ꯑꯣ ꯗꯦꯠ ꯀꯌꯥꯕꯨꯛ ꯊꯥꯏꯅꯣ
ꯗ ꯊꯔꯇ ꯒ ꯆꯠꯂꯅꯤ
ꯎ ꯍꯣꯏꯅꯦ ꯊꯕꯛ ꯀꯌꯥꯝ ꯁꯪꯉꯝꯕꯁꯤꯗ ꯍꯥꯏꯔꯤꯅꯤꯅꯦ
ꯑꯣ
ꯊꯕꯛ ꯌꯥꯝ ꯆꯤꯟꯕ ꯃꯥꯜꯂꯤꯀꯣ ꯀꯔꯣꯝ ꯀꯔꯣꯡꯝꯒ ꯇꯧꯏꯀꯣ
ꯂꯥꯎꯍꯜꯂꯔꯣꯏꯒꯦ ꯂꯥꯎꯍꯜꯂꯔꯣꯏꯒꯦ
ꯅꯪꯒꯤ ꯆꯥꯛ ꯆꯥꯔꯦ
ꯎꯝ ꯀꯩꯟꯖꯥꯡ ꯆꯥꯒꯦ ꯁꯤꯗꯤ
ꯉꯗꯤ ꯀꯩꯅꯣ ꯆꯥꯏꯌꯦ ꯀꯔꯤ ꯀꯔꯤ ꯀꯔꯤ ꯈꯣꯡꯗ꯭ꯔꯨꯝ ꯊꯣꯡꯕ ꯆꯥꯏꯌꯦ
ꯑꯣ ꯕꯣꯔꯤꯒ ꯊꯥꯛꯄ꯭ꯔꯣ
ꯕꯣꯔꯤꯒ ꯊꯥꯛꯆꯜꯂꯦ ꯃꯩꯇꯩ ꯕꯣꯔꯤꯗꯣ
ꯎꯝ ꯍꯥꯎꯕꯅꯦ
ꯎ ꯅꯪꯒꯤ ꯑꯩꯅ ꯊꯕꯛ ꯈꯔ ꯄꯤꯕꯗꯣ ꯊꯕꯛ ꯀꯨꯟꯊ꯭ꯔꯥ ꯄꯤꯕꯗꯣ ꯀꯌꯥ ꯁꯨ ꯂꯣꯏ ꯇꯧꯕ ꯂꯣꯏꯈ꯭ꯔꯕꯣ ꯀꯌꯥ ꯈꯛꯇ ꯉꯥꯏꯔꯒꯦ ꯑꯁ ꯌꯥꯝꯗ꯭ꯔꯦꯅꯦ
ꯎꯝ
ꯂꯣꯏꯁꯤꯜꯂꯣ ꯂꯣꯏꯁꯤꯜꯂꯣ ꯉꯔꯥꯡꯗꯤ ꯊꯕꯛ ꯀꯌꯥꯝ ꯇꯧꯒꯦ ꯑꯩꯗꯤ ꯊꯕꯛ ꯑꯝꯇ ꯇꯧꯗ꯭ꯔꯦꯅꯦ ꯉꯔꯥꯡꯗꯤ
ꯉꯔꯥꯡꯁꯨ ꯁꯨꯃꯥꯏꯅ ꯇꯥꯟꯅꯗꯕꯤꯁꯦ ꯇꯧꯋꯦꯕꯀꯣ ꯑꯃꯨꯂ ꯑ ꯑꯗꯨ
ꯈꯉꯦ ꯈꯉꯦ
ꯆꯥꯟꯅꯗ꯭ꯔꯕ ꯑꯩꯅ ꯉꯥꯡꯉꯤꯃꯥꯟꯇꯥꯗ ꯋꯥꯅ ꯉꯥꯡꯉꯦ ꯑꯩꯅ ꯇꯥꯗ ꯇꯧꯋꯦꯕ
ꯎꯝ ꯍꯟꯗꯛꯁꯦ ꯋꯦꯥ ꯗꯔꯁꯦꯀꯣ ꯁꯤꯅ ꯅꯦꯠꯋꯥꯛꯁꯦ ꯈꯔ ꯅꯨꯡꯉꯥꯏꯇꯕ ꯃꯥꯜꯂꯦ
ꯀꯩ ꯌꯦꯟꯖꯥꯡ ꯊꯣꯡꯉꯤꯅꯣ ꯑꯣ ꯅꯣꯡꯃꯥꯏꯖꯤꯡꯗ ꯏꯁ ꯁꯟꯗꯦꯅ ꯍꯦꯟꯅ ꯁꯪꯗꯦꯅꯣ ꯇꯧꯔꯕ ꯈꯪꯗꯦꯗ ꯍꯟꯗꯛꯁꯦ
ꯇꯧꯕꯗꯤ ꯇꯧꯕꯅꯦ
ꯁꯨꯇꯤ ꯂꯩ ꯍꯥꯏꯁꯦ ꯑꯃꯃꯨꯛ ꯆꯠ ꯑꯃꯃꯨꯛ ꯆꯠ
ꯑꯗꯨ ꯇꯧꯋꯦꯕ
ꯉꯔꯥꯡꯁꯨ ꯁꯟꯗꯦꯅꯤꯅ ꯈꯔ ꯌꯥꯝ ꯁꯥꯟꯅꯍꯧ ꯈꯔ ꯌꯥꯝ ꯊꯕꯛꯇꯣ ꯇꯧꯍꯧꯒꯗ꯭ꯔꯥ ꯇꯧꯔꯒ ꯁꯨꯡꯇꯧ ꯇꯧꯗꯕꯤꯅꯦꯕ ꯇꯧ ꯃꯤ ꯄꯨꯝꯅꯃꯛꯁꯦ ꯑꯃ ꯑꯃꯒꯤꯇꯪ ꯅꯠꯇꯕ ꯎꯝ ꯑꯁꯤ ꯑꯗꯨꯕꯨꯅꯦ ꯍꯥꯏꯁꯦ ꯍꯟꯗꯛ ꯀ ꯋꯦꯗꯁꯦ ꯀꯩꯗꯣꯏꯅꯣ ꯈꯪꯗꯦꯕ ꯅꯣꯡ ꯇꯥꯕ꯭ꯔꯥ ꯍꯥꯏꯔꯁꯨ ꯇꯥꯗꯦ ꯑꯗꯨꯒ ꯉꯔꯥꯡ ꯉꯔꯥꯡ ꯅꯨꯡꯗꯥꯡ ꯉꯔꯥꯡ ꯑꯍꯤꯡ ꯉꯔꯥꯡ ꯅꯨꯡꯗꯥꯡꯗꯤ ꯈꯔ ꯇꯥꯕ ꯃꯥꯜꯂꯦ
ꯎꯝ ꯎꯝ ꯎꯝ
ꯌꯥꯝꯝ ꯀꯅꯥꯗꯤ ꯇꯥꯗ
ꯅꯪꯒꯤ ꯁꯦꯡꯒꯥꯎ ꯂꯣꯟꯕꯒꯤ ꯊꯕꯛꯇꯨ ꯇꯧꯔꯤꯕꯣ
ꯇꯧꯔꯤꯌꯦ ꯐꯨꯔꯤꯠꯁꯨ ꯂꯣꯜꯂꯤꯌꯦ
ꯊꯕꯛ ꯌꯥꯝ ꯐꯩꯗ ꯄꯩꯁꯥ ꯊꯐꯝ ꯂꯩꯔꯤꯕꯣ ꯄꯤꯊꯣꯔꯛꯑꯣ ꯂꯧꯕ ꯂꯥꯛꯀꯦ ꯅꯪ ꯊꯤꯜꯂꯛꯇ꯭ꯔꯁꯨ
ꯑꯦꯀꯥꯎꯟ ꯅꯝꯕꯔ ꯄꯤꯔꯛꯎꯅꯦ ꯍꯦꯛꯇ ꯊꯥꯖꯤꯜꯂꯛꯀꯦꯅꯦ
ꯑꯦꯀꯥꯎꯟꯗꯪ ꯀꯥꯞꯁꯤꯜꯂꯛꯑꯒꯦ ꯍꯥꯏꯔꯣ ꯑꯦꯀꯥꯎꯟ ꯑꯃꯅ ꯌꯥꯒꯗ꯭ꯔꯣ ꯑꯦꯀꯥꯎꯟꯁꯦ ꯑꯅꯤꯍꯨꯝ ꯄꯤꯔꯛꯎꯔꯣ
ꯑꯃꯈꯛꯇꯪ ꯄꯤꯔꯛꯑꯣꯗ ꯑꯍꯥꯟꯕꯒꯤ
ꯑꯣ ꯍꯣꯏ ꯍꯣꯏ
ꯌꯥ ꯄꯁꯂꯒꯃꯣ
ꯃꯥꯅꯤ ꯃꯥꯅꯤ ꯃꯥꯅꯤ ꯃꯥꯅꯤ ꯀꯩ ꯌꯦꯟꯖꯥꯡ ꯊꯣꯡꯒꯦ ꯉꯁꯤꯗꯤ ꯎꯝ ꯁꯥꯎꯗꯣꯔꯤꯕ ꯄꯣꯠꯅꯤ
ꯎꯝ ꯉꯔꯥꯡ ꯀꯥꯏꯗ ꯀꯣꯏꯔꯣꯏꯅꯣ
ꯉꯔꯥꯡꯁꯦ ꯂꯝꯁꯦ ꯂꯣꯏ ꯁꯨꯔꯦ
ꯎꯝ
ꯑꯍꯥꯟꯕꯗ ꯄꯣꯔꯣꯝꯄꯥꯠꯇ ꯆꯠꯂꯦ
ꯎꯃ
ꯒꯤ ꯍꯜꯂꯛꯑꯒ ꯋꯥꯏꯊꯧꯗ ꯑꯃꯨꯛ ꯊꯝꯕꯥꯜ ꯌꯦꯡꯕ ꯆꯠꯂꯦ ꯃꯣꯏ ꯋꯥꯏꯊꯧ ꯄꯥꯠ ꯇꯥꯛ ꯑꯗ ꯒꯤ ꯑꯃꯨꯛ ꯀꯤꯍꯣꯝ ꯆꯥꯕ ꯆꯠꯁꯦꯟ ꯑꯃ ꯐꯨꯅꯥꯜ ꯃꯔꯤꯡ ꯆꯤꯡ ꯑꯃ ꯀꯩꯅꯣ ꯍꯦꯛ ꯑꯗꯣ ꯑꯗ ꯀꯤꯍꯣꯝ ꯃꯌꯥꯝ ꯊꯥꯏꯗꯅ ꯑꯗꯨꯗ ꯑꯃꯨꯛ ꯆꯪꯉꯨꯔꯦ ꯑꯗꯨꯃꯥꯏꯅ ꯇꯧꯋꯤ
ꯎꯝ
ꯍꯧꯖꯤꯛꯀꯥꯟ ꯊꯝꯕꯥꯜ ꯌꯥꯝ ꯐꯖꯍꯧꯔꯦ ꯍꯥꯟꯅꯗꯤ ꯈꯤꯇꯪ ꯁꯥꯠꯄꯣꯏ ꯁꯥꯠꯇꯕꯣꯏ ꯇꯧꯋꯤꯗꯅ ꯍꯧꯖꯤꯛꯇꯤ ꯑꯗꯨꯝ ꯄꯥꯛꯇꯛꯅꯅ ꯃꯌꯥꯝ ꯊꯥꯠꯍꯧꯔꯦ
ꯎꯝ
ꯌꯟꯒꯤꯗ ꯎ ꯆ ꯆꯥꯖꯔ ꯀꯀꯅꯤꯗ ꯃꯥꯏ ꯃꯇꯝ ꯌꯧꯗ ꯇꯧꯔꯤ ꯑꯣꯏꯔꯤꯅꯤ
ꯑꯗꯣ ꯑꯩꯅ ꯐꯦꯁꯕꯨꯛꯇ ꯑꯃ ꯑꯣꯔꯒꯥꯅꯤꯛ ꯀꯩꯅꯣꯝ ꯍꯥꯏꯌꯦ ꯑꯗꯨꯗꯩꯗꯨꯗ ꯎꯝ ꯆꯦꯟꯕꯅꯦꯕꯀꯣ ꯑꯗ ꯊꯔꯣꯒꯤꯗ ꯍꯥꯞꯄꯗꯒꯤ ꯍꯞꯇꯥ ꯐꯥꯗ
ꯑꯥ
ꯊꯝꯕꯥꯜꯒꯗꯤ ꯁꯥꯠ
ꯅꯠꯇ꯭ꯔꯒ ꯊꯝꯕꯥꯜꯒ ꯊꯔꯣꯒꯒꯤ ꯇꯣꯉꯥꯟ ꯇꯣꯉꯥꯟ
ꯅꯠꯇꯦ ꯃꯣꯏꯅꯗꯤ ꯊꯔꯣꯒ ꯊꯝꯕꯥꯜꯒ ꯆꯞ ꯃꯥꯟꯅꯩꯅ ꯍꯥꯏꯔꯛꯑꯦꯕ ꯁꯃꯥꯟꯅꯕꯅꯦꯅ ꯑꯗꯨꯒꯥ
ꯑꯗꯨꯕꯗꯤ ꯊꯕꯗꯤ ꯁꯗꯦ ꯊꯝꯗꯁꯖꯤ ꯍꯥꯥꯆꯔꯛꯑꯅꯤ ꯑꯁ ꯅꯣꯏꯗꯤ ꯊꯝꯕꯥꯜꯗꯣ ꯌꯥꯝ ꯁꯥꯠꯇꯧ ꯃꯥꯜꯂꯤꯍꯦ ꯑꯗꯨꯏꯗꯤ ꯊꯝꯕꯥꯜꯒꯗꯣ ꯁꯥꯠꯂꯒ ꯊꯝꯖꯦꯠꯀꯦꯗꯣ ꯈꯔ ꯆꯍꯧꯒꯦꯀꯣ
ꯍꯕꯥꯂꯤꯌꯥꯕꯂꯑꯣ ꯇꯒ
ꯇꯤꯀꯦ ꯀꯒ ꯇꯣꯏꯔꯣ ꯍꯣꯏꯅꯦ ꯑꯁ ꯑꯗꯨ ꯅꯣꯏꯗꯨ ꯌꯦꯡꯕꯩ ꯄꯦꯟꯕꯗꯤ ꯅꯥꯏꯗꯧ ꯃꯥꯟꯗꯦꯍꯦ ꯄꯨꯡꯊꯠ ꯅꯦꯛꯊꯟꯗꯅ
ꯑꯣ ꯅꯨꯡꯉꯥꯏꯕꯅꯦ ꯌꯨꯝꯗ ꯊꯥꯔꯒ ꯁꯥꯠꯄ ꯈꯣꯠꯄ
ꯎꯝ
ꯅꯣꯏ ꯅꯨꯄꯥ ꯅꯪꯒ꯭ꯔꯦ ꯒ꯭ꯔꯦ ꯉꯉ ꯕꯁꯦ ꯋꯥꯔꯤ ꯁꯥꯟꯅꯕ ꯑꯃ ꯈꯪꯗꯦꯅꯦ ꯑꯗ ꯑꯁꯣꯝ ꯍꯩꯉꯝꯂꯦꯛꯇ ꯆꯦꯜꯂꯦꯅꯦ ꯑꯩꯗꯤ
ꯎꯝ ꯃꯥꯅꯦꯦ ꯈꯔ ꯑꯗꯨꯁꯨ ꯇꯧꯗꯕ ꯁꯨꯡ ꯌꯥꯗꯕ
ꯃꯥꯅꯤ ꯃꯥꯅꯤ
ꯑꯣ
ꯅꯣꯏꯔꯣꯝꯗꯒꯗꯤ ꯑꯩꯈꯣꯏꯔꯣꯝꯁꯨꯅꯦ ꯃꯣꯏ ꯊꯕꯛ ꯄꯩꯁꯥ ꯇꯥꯈꯠꯅꯕ ꯃꯌꯥꯝ ꯑꯩꯈꯣꯏꯣꯝ ꯌꯨꯝ ꯁꯥꯒꯠꯅꯕꯒꯤꯁꯣꯝꯗꯀꯣ ꯗ꯭ꯔꯦ ꯗ꯭ꯔꯥ ꯗ꯭ꯔꯨꯗ꯭ꯔꯥ ꯍꯥꯏꯔꯅꯦ ꯁꯥꯟꯗꯧ ꯈꯪꯕ ꯌꯥꯗꯦ
ꯏꯆꯦ ꯂꯣꯏꯔꯛꯑꯒ ꯉꯁꯥꯏꯁꯨ ꯇꯧꯕꯅꯦ ꯃꯉꯣꯟꯗ ꯇꯧꯕ ꯐꯣꯟ ꯇꯧꯕꯁꯨ ꯁꯨꯌꯥ ꯌꯥꯗꯦ ꯑꯩꯉꯣꯟꯗꯒꯤ
ꯀꯩꯒꯤ ꯑꯣꯏꯖꯥꯠꯅꯣ ꯍꯥꯟꯅꯗꯤ ꯌꯥꯔꯝꯕ꯭ꯔꯣ ꯑꯃꯨꯛ ꯐꯥꯎ ꯎꯝ
ꯀꯩꯒꯤꯅꯣ ꯍꯪ ꯆꯥꯟꯅꯗ꯭ꯔꯕ ꯀꯪ ꯅꯝꯕꯔ ꯅꯝꯕꯔ ꯑꯃꯃꯨꯛ ꯄꯤꯔꯛꯑꯦꯕꯀꯣ ꯑꯗꯨꯗꯨꯁꯨ ꯇꯧꯕ ꯌꯥꯗꯦ
ꯑꯩ ꯑꯗꯨ ꯑꯩꯁꯨ ꯍꯥꯟꯅ ꯇꯧꯔꯝꯃꯦ ꯃꯥꯒꯩꯒ ꯐꯣꯟ ꯇꯧꯅꯕꯁꯦ ꯑꯩꯗꯤ ꯐꯅꯌꯥꯝ ꯐꯅꯌꯥꯝ ꯌꯥꯝꯃꯤꯗ ꯃꯉꯥ ꯇꯔꯨꯛ ꯇꯔꯦꯠ ꯅꯤꯄꯥꯜꯃꯨꯛ ꯁꯨꯔꯝꯅꯤ ꯏꯕꯥꯅꯤ ꯐꯣꯟ ꯇꯧꯕꯁꯦ ꯁꯨꯡꯌꯥꯗ ꯑꯩꯅ ꯑꯩꯉꯣꯟꯗꯩꯗꯤ ꯔꯤꯡ ꯆꯠꯂꯅꯤꯕ ꯑꯗꯨꯒ ꯃꯥꯅ ꯁꯨꯡꯃꯥꯏ ꯄꯥꯏꯈꯠꯂꯔꯨꯕ ꯑꯗꯩ ꯑꯩꯉꯣꯟꯗꯒꯤ ꯇꯠꯈ꯭ꯔꯀꯥꯟꯗ ꯃꯉꯣꯟꯗ ꯔꯤꯟ ꯂꯥꯛꯑꯦ ꯍꯥꯏꯗꯨꯕ
ꯑꯣ ꯑꯩꯉꯣꯟꯗꯅꯅꯦ ꯀꯩꯅꯣꯝ ꯊꯥꯔꯛꯑꯦ ꯑꯗꯨꯒ ꯃꯉꯣꯟꯗꯅꯦ ꯔꯤꯡ ꯂꯥꯛꯏ
ꯑꯣ ꯑꯗꯨꯃꯥꯏꯅ ꯇꯧꯔ ꯑꯩꯁꯨ ꯐꯅꯌꯥꯝ ꯃꯥꯡꯈ꯭ꯔꯦ
ꯎꯝ
ꯃꯦꯔꯥꯊꯥꯒꯤ ꯁꯅꯥꯔꯩꯒꯗꯤ ꯁꯥꯇ꯭ꯔꯣ ꯅꯣꯏꯗ
ꯁꯥꯠꯄꯅꯦ ꯒꯦꯠ ꯃꯌꯥꯗ ꯈꯔ ꯀꯨꯞꯄ ꯀꯨꯞꯄ ꯈꯔ ꯑꯆꯧꯕꯗꯣ ꯁꯥꯠꯂꯝꯃꯦꯕ ꯑꯗꯨꯒ ꯅꯣꯡ ꯇꯥꯕꯒꯤ ꯀꯩꯅ ꯀꯩꯒꯤꯅꯣ ꯈꯪꯗꯦ ꯄꯠꯈ꯭ꯔꯦ ꯌꯥꯝ ꯊꯨꯅ
ꯑꯣꯏꯔꯝꯕꯁꯨ ꯁꯨ ꯌꯥꯏ ꯃꯐꯝ ꯆꯥꯗꯕꯒꯤꯒ ꯎꯝ ꯑ ꯑꯣ ꯃꯥ ꯖꯤꯝ ꯆꯠꯄꯗꯨ ꯑꯣꯏꯔꯝꯅꯤꯑ
ꯑꯣ
ꯃ ꯃꯅꯤꯡ ꯃꯌꯥꯒ ꯈꯔ ꯌꯥꯎꯖꯔꯦ ꯍꯥꯏꯌꯦ ꯎꯝ ꯃꯤ ꯁꯤꯅꯤꯅꯦ ꯂꯥꯏ ꯑꯩꯗꯤ ꯀꯔꯤꯝ ꯍꯣꯠꯅꯗ꯭ꯔꯦ ꯊꯣꯛꯄ ꯑꯃ ꯂꯥꯛꯑꯖꯅꯣꯅ ꯇꯧꯔꯦ ꯀ ꯋꯥꯨꯔꯦ
ꯑꯣꯏꯕꯁꯨ ꯑꯣꯏꯗꯦꯕ
ꯎꯝ
ꯂꯥꯏꯁꯤꯅ ꯃꯤꯁꯤꯁꯨ ꯑꯝꯅꯤ ꯁꯦ ꯅꯤꯡꯕ ꯂꯣꯏ ꯊꯨꯡꯍꯜꯂꯝꯗꯦꯕ ꯑꯃ ꯅꯠꯇ꯭ꯔ ꯑꯃ ꯑꯃ ꯅ꯭ꯔ ꯗ꯭ꯔꯃꯥ ꯋꯥꯠꯍꯜꯂꯤꯕꯅꯤ
ꯑꯣ ꯐꯔꯦ ꯑꯗꯨꯗꯤ ꯑꯩ ꯊꯝꯃꯒꯦ ꯅꯪꯁꯨ ꯆꯥꯛ ꯆꯥꯊꯣꯛꯆꯔꯣ ꯍꯣꯔꯦꯟꯅ ꯑꯃꯨꯛ ꯐꯣꯟ ꯇꯧꯔꯛꯀꯦ ꯎꯝ ꯊꯝꯃꯦ ꯊꯝꯃꯦ
ꯑꯣ